ꯃꯠ
ꯍꯜꯂꯣ
ꯍꯜꯂꯧ ꯇꯥꯕ꯭ꯔꯣ
ꯇꯥꯕ꯭ꯔꯣ
ꯑꯣꯏꯣ ꯇꯥꯌꯦ
ꯑꯠꯆꯥ
ꯆꯛ ꯆꯔꯦ
ꯍꯧꯖꯤꯛ ꯇꯥꯊꯣꯛꯇ ꯉꯥꯏꯔꯤ
ꯀꯔꯤ ꯏꯟꯁꯥꯡ ꯆꯥꯕ꯭ꯔꯣ
ꯉꯁꯤꯁꯦ ꯀꯔꯤ ꯍꯥꯏꯁꯤꯔ ꯄꯤꯌꯣꯔ ꯑꯣꯔꯒꯦꯅꯤꯛ ꯆꯥꯏꯅꯦ ꯑꯣꯔꯒꯥꯦꯅꯤꯛ ꯍꯣꯏ ꯐ꯭ꯔꯦꯁ ꯑꯣꯔꯒꯥꯦꯅꯤꯛ ꯆꯥꯁꯤꯡꯁꯤ
ꯍꯣꯏ ꯌꯥꯝ ꯍꯧꯋꯦꯅꯦ ꯑꯗꯨꯗꯤ
ꯍꯣꯏ ꯍꯥꯎꯋꯦ ꯍꯥꯏꯕ ꯇꯥꯔꯦ ꯁꯣꯝꯗꯤ
ꯑꯁ ꯑꯩꯈꯣꯏꯗꯤ ꯃꯥꯏꯔꯦꯟ ꯆꯥꯏꯗ
ꯑꯦ ꯗꯨꯁꯨꯁꯨ ꯍꯥꯎꯋ‌ꯦꯅꯦ
ꯑꯁ ꯀꯗꯥꯏꯗꯒꯤ ꯍꯣꯁꯇꯦꯜ ꯂꯩ ꯍꯣꯁꯇꯦꯜ ꯃꯜꯂꯤ ꯐ ꯐꯠꯇꯕꯤꯒꯤ ꯃꯔꯦꯡ ꯈꯛꯇ ꯄꯤ ꯆꯥꯎꯈ꯭ꯔꯅꯦ ꯍꯧꯖꯤꯛꯇꯤ ꯍꯧꯖꯤꯛꯀꯥꯟꯗꯤ
ꯑꯆꯥ
ꯀꯅꯥ ꯀꯅꯥ ꯂꯩꯕ꯭ꯔꯣ
ꯑꯩ ꯍꯧꯖꯤꯛꯇꯤ ꯏꯊꯟꯗ ꯂꯩꯗ
ꯑꯣ ꯌꯨꯝꯗꯔꯥ ꯅꯠꯇ꯭ꯔꯗꯤ ꯔꯦꯟꯒꯨꯝꯕꯗ ꯂꯩꯕ꯭ꯔꯥ ꯅꯠꯇ꯭ꯔꯗꯤ ꯍꯣꯁꯇꯦꯜꯒꯨꯝꯕꯗꯔꯥ ꯅꯍꯥꯟ ꯂꯩꯔꯤꯁꯦ
ꯑ ꯌꯨꯝꯗꯅꯤꯗ
ꯑꯣ ꯏꯄꯥ ꯏꯃꯥꯁꯨ ꯂꯩꯑꯦꯒꯣ
ꯄꯆ ꯃꯥꯥꯁ ꯂꯩ ꯍꯣꯏ
ꯑꯣ ꯀꯣꯂꯦꯖ ꯇꯝꯔꯤꯕ꯭ꯔꯥ
ꯑꯩꯗꯤ ꯒ꯭ꯔꯦꯖꯨꯋꯦꯠ ꯂꯣꯏꯔꯦ
ꯂꯣꯏꯔꯦ
ꯂꯧꯏꯔ‌ꯦ ꯍꯣꯏ
ꯑꯣ ꯑꯦꯝ ꯑ‌ꯦ ꯗꯤ
ꯑꯦꯝ ꯑꯦꯗꯤ ꯃꯥꯁꯇꯔꯗꯤ ꯇꯝꯗ꯭ꯔꯦ ꯇꯣꯛꯈ꯭ꯔꯦ
ꯑꯣ ꯑꯗꯨ ꯀꯔꯤ ꯇꯧꯒꯅꯤ ꯍꯥꯏꯅ ꯈꯟꯔꯒ ꯂꯩꯕ꯭ꯔꯥ
ꯈꯪꯗ꯭ꯔꯦꯗꯅ ꯃꯥ ꯁꯨꯝ ꯁꯨꯝ ꯍꯥꯏꯒ ꯀꯩ ꯍꯥꯏꯁꯤꯔꯥ ꯈꯔ ꯑꯥꯔꯃꯤꯒꯨꯝꯕ ꯀꯩ ꯍꯥꯏꯁꯤꯔꯥ ꯑꯦꯛꯖꯥꯝ ꯈꯔ ꯊꯥꯔꯒ ꯇ꯭ꯔꯥꯏ ꯇꯧꯁꯦꯅ ꯇꯧꯕꯅꯤ ꯑꯗꯣ ꯑꯁ ꯃꯔꯤ ꯃꯉꯥꯗꯤ ꯇ꯭ꯔꯥꯏ ꯇꯧꯈ꯭ꯔꯕꯅꯦ ꯑꯗꯣ ꯐꯦꯜ ꯑꯣꯏꯔꯤꯅꯦ ꯂꯣꯏ
ꯌꯥꯏꯗ ꯑꯁꯨꯝ ꯇꯧꯔꯗꯤ ꯑꯗꯨꯝ ꯊꯣꯛꯈ꯭ꯔꯤꯅꯤꯗ ꯑꯗꯨ ꯀꯣꯆꯤꯡꯒꯨꯝꯕꯗꯤ ꯆꯠꯄ꯭ꯔꯥ ꯅꯠꯇ꯭ꯔꯗꯤ ꯑꯗꯨꯝ ꯁꯦꯜꯐ ꯄ꯭ꯔꯤꯄꯦꯔꯦꯁꯟ ꯇꯧꯕ꯭ꯔꯥꯅꯪ
ꯑꯝꯇ ꯀꯩꯝꯇ ꯆꯠꯇꯦꯗ ꯑꯗꯨꯝ ꯌꯨꯝꯗ ꯂꯩꯔꯤꯒ ꯀꯩ ꯍꯥꯏꯁꯤꯔꯥ ꯑꯗꯨꯝ ꯂꯩꯕꯅꯦ
ꯦꯜ ꯁꯦꯜꯐ ꯄ꯭ꯔꯤꯄꯔꯦꯁꯟ ꯇꯧꯕ
ꯃꯥꯅꯦ ꯍꯣꯏ
ꯑꯣ ꯑꯁ ꯑꯗꯨꯁꯨ ꯌꯥꯕꯅꯤꯍꯦ ꯑꯗꯨ ꯀꯟꯅ ꯍꯣꯠꯅꯔꯤꯗꯤ ꯑꯗꯨꯝ ꯊꯣꯛꯈ꯭ꯔꯅꯤꯍꯦ ꯆꯍꯤ ꯀꯌꯥꯒꯨꯝꯕ ꯄ꯭ꯔꯤꯄꯦꯔꯦꯁꯟ ꯇꯧꯈ꯭ꯔꯕꯅ
ꯑꯩ ꯒ꯭ꯔꯦꯖꯨꯋꯦꯠ ꯂꯣꯏꯕꯗꯨꯣ ꯎ ꯆꯍꯤ ꯑꯅꯤ ꯑꯍꯨꯝ ꯁꯨꯔꯦꯕ ꯑꯗꯣ ꯑꯗꯨꯝ ꯑꯗꯨ ꯃꯊꯪꯗꯒꯤ ꯐꯁꯔ ꯁꯤꯔ ꯃꯔꯤ ꯃꯉꯥꯗꯤ ꯇ꯭ꯔꯥꯏ ꯇꯧꯔꯕꯅ ꯑꯦꯛꯖꯥꯝ ꯊꯥꯕꯒꯨꯝꯕ ꯅꯠꯇ꯭ꯔꯒꯅ ꯐꯤꯖꯤꯀꯦꯜ ꯇꯦꯁꯀꯨꯝꯕ ꯈꯔꯗꯤ ꯇꯧꯈ꯭ꯔꯕꯅꯦꯕ
ꯑ
ꯑꯗꯨ ꯅꯣꯏ ꯁꯦꯜ ꯑꯣꯏꯕ ꯌꯥꯝ ꯅꯨꯡꯉꯥꯏꯇꯦ ꯄꯨꯟꯁꯤꯁꯦ
ꯑꯁ ꯄꯨꯟꯁꯤ ꯍꯥꯏꯒꯅꯨꯍꯦ ꯑꯗꯨ ꯃꯇꯝ ꯃꯇꯝꯅꯦꯕ ꯑꯗꯨꯁꯨ ꯃꯇꯝ ꯂꯥꯎꯕ ꯀꯥꯟꯗ ꯑꯗꯨꯝ ꯊꯣꯛꯈ꯭ꯔꯤꯅꯤꯗ ꯑ ꯑꯗꯨꯃꯥꯏꯅ ꯇꯧꯔꯒ ꯂꯩꯔꯗꯤ ꯋꯥꯔꯀꯕꯤꯡꯕꯅ
ꯍꯣꯏ ꯌꯦꯡꯉꯦ
ꯅꯤꯡꯊꯤ ꯌꯦꯡꯕ꯭ꯔꯥ
ꯍꯣꯏ
ꯑꯣ ꯑꯗꯨ ꯌꯥꯝ ꯅꯨꯡꯉꯥꯏ ꯀꯟꯅ ꯁꯞꯄꯣꯔꯠ ꯇꯧ ꯃꯥꯜꯂꯦꯅꯦ
ꯍꯣꯏꯅꯦ ꯑꯁ ꯇꯨꯝꯗ꯭ꯔꯦꯅꯦ ꯌꯥꯝ ꯍꯛꯆꯥꯡꯁꯦ ꯈꯔ ꯁꯣꯜꯂꯦꯅꯦ ꯍꯟꯗꯛꯁꯦ
ꯑꯗꯨꯃꯥꯏꯅ ꯇꯧꯔꯗꯤ ꯌꯥꯔꯣꯏꯍꯦ ꯈꯔ ꯈꯔꯗꯤ ꯇꯨꯝꯒꯗꯧꯕꯅꯤꯍꯦ ꯆꯪꯕ ꯌꯥꯔꯣꯏꯍꯦ ꯑꯗꯨꯃꯥꯏꯅ ꯇꯧꯔꯤꯗꯤ
ꯄꯥꯏ ꯂꯩꯥꯏꯗꯤꯔꯤꯅ
ꯐꯨꯠꯕꯣꯜꯕꯨꯗꯤ ꯏꯟꯇꯔꯦꯁ ꯗ꯭ꯔꯦꯁ ꯌꯥꯝ ꯂꯩꯕ ꯃꯥꯜꯂꯤꯅꯦ ꯅꯪ ꯑꯗꯨꯗꯤ
ꯍꯣꯏ ꯏꯟꯇ꯭ꯔꯦꯁ ꯌꯥꯝ ꯂꯩꯕꯅꯦ ꯁꯅꯥ ꯍꯣꯏ
ꯀꯟꯅ ꯁꯥꯟꯅꯕ꯭ꯔꯥ ꯅꯠꯇ꯭ꯔꯗꯤ ꯃꯔꯥ ꯃꯔꯥ ꯁꯅꯕ꯭ꯔꯥ
ꯍꯥꯟꯅꯗꯤ ꯀꯟꯅ ꯁꯅꯕꯅꯦ ꯑꯗꯣ ꯀꯩ ꯍꯥꯏꯁꯤꯔꯣ ꯈꯔꯗꯤ ꯇꯞꯊꯈ꯭ꯔꯦ
ꯅꯪꯒꯤ ꯑꯦꯛꯖꯥꯝꯕꯨ ꯈꯟꯕꯒꯤꯔꯣꯅꯦ
ꯑꯁ ꯑꯦꯖꯝꯁꯨ
ꯑꯦꯛꯖꯥꯝꯕꯨ ꯈꯟꯂꯒ ꯈꯔ ꯐꯨꯠꯕꯣꯜꯗꯤ ꯑꯁ ꯁꯨꯃꯥꯏꯅ ꯇꯧꯔꯤꯗꯤ ꯁꯨꯃꯥꯏꯅ ꯇꯝꯃꯍꯟꯕꯗꯤ ꯌꯥꯔꯣꯏ ꯍꯥꯏꯅ ꯈꯟꯕꯒꯤꯔ ꯅꯠꯇ꯭ꯔꯗꯤ ꯏ ꯏꯟꯇ꯭ꯔꯦꯁ ꯂꯩꯇꯕꯒꯦꯔꯥ
ꯇꯨꯝꯃꯦ ꯈꯔ ꯈꯟꯕꯒꯤꯅꯦ ꯏꯟꯇꯔꯦꯁꯕꯨꯗꯤ ꯌꯥꯝ ꯂꯩꯗ ꯈ ꯑꯈꯔ ꯇꯞꯊꯕ
ꯇꯃꯅꯦ ꯍꯣꯏꯅꯦ ꯍꯣꯏꯅꯦ ꯃꯇꯝꯅꯦꯕ ꯑꯗꯨꯁꯨ ꯃꯇꯝ ꯃꯇꯝꯒꯤ ꯃꯇꯝ ꯑꯃꯗꯗꯤ ꯌꯥꯝ ꯁꯅꯅꯤꯡꯕ ꯑꯗꯨ ꯈꯔ ꯑꯍꯟ ꯑꯣꯏ ꯃꯇꯝꯗ ꯀꯔꯤꯅꯣ ꯑꯩꯈꯣꯏꯒꯤ ꯄꯨꯟꯁꯤꯗ ꯀꯔꯤ ꯆꯥꯅꯤꯡꯉꯥꯏ ꯑꯗꯨꯕꯨ ꯈꯟꯂꯒ ꯈꯔ ꯑꯩꯈꯣꯏꯅ ꯏꯟꯇꯔꯦꯁ ꯄꯤꯕꯁꯨ ꯈꯔꯗꯤ ꯑꯗꯨ ꯅꯍꯥꯟ ꯑꯩꯈꯣꯏꯅ ꯀꯟꯅ ꯇꯧꯕꯁꯨ ꯑꯗꯨ ꯑꯩꯈꯣꯏ ꯕꯦꯅꯤꯐꯤꯠ ꯄꯤꯗ꯭ꯔꯗꯤ ꯑꯩꯈꯣꯏ ꯈꯔ ꯀꯔꯤ ꯀꯃ ꯍꯥꯏꯁꯤꯔ ꯏꯟꯇ꯭ꯔꯦꯁꯇꯣ ꯈꯔ ꯃꯥꯡꯍꯜꯂꯦꯕ ꯑꯩꯈꯣꯏꯒꯤ ꯄꯨꯟꯁꯤꯗ ꯄꯨꯟꯁꯤꯒꯤꯗꯃꯛ ꯈꯟꯕꯤꯒꯀꯣ
ꯎꯝ ꯁꯃꯃꯤ ꯅ
ꯑꯩꯈꯣꯏꯁꯨ ꯑꯗꯨꯃꯥꯏꯅ ꯇꯧꯕꯅꯤꯗ
ꯑꯩꯁꯨ ꯅꯍꯥꯟꯗꯤ ꯐꯨꯠꯕꯣꯜꯗꯤ ꯀꯟꯅ ꯁꯥꯟꯅꯕꯅꯤꯍꯦ
ꯑꯣ
ꯑꯗꯨ ꯍꯧꯖꯤꯛꯀꯥꯟꯗꯤ ꯀꯟꯅꯗꯤ ꯁꯅꯥ ꯇꯔꯦꯠ ꯄꯨꯟꯁꯤ ꯈꯟꯕꯤꯀꯣ ꯑꯩ ꯑꯩꯁꯨ ꯅꯪꯒꯨꯝꯕ ꯈꯟꯕꯤꯒꯦ
ꯑꯥ
ꯑꯗꯨꯒꯤ ꯑꯩꯁꯨ ꯈꯔ ꯑꯃꯔ ꯑꯃꯔꯗꯤ ꯑꯩꯈꯣꯏꯗꯣ ꯏꯟꯇꯔꯦꯁ ꯂꯩꯕꯒꯤ ꯑꯗꯨꯃꯥꯏꯅ ꯁꯅꯥꯏ ꯑꯗꯨ ꯑꯣꯏꯔꯁꯨ ꯃꯇꯝꯗꯣ ꯃꯥꯡꯍꯟꯕ ꯑꯗꯨꯒꯨꯝꯕꯗꯤ ꯇꯧꯗ꯭ꯔꯦꯕ ꯍꯧꯖꯤꯛꯀꯥꯟꯗꯣ ꯏꯟꯇꯔꯦꯁꯇꯤ ꯌꯥꯝ ꯂꯩꯌꯦ ꯅꯪ ꯀꯅꯥꯕꯨ ꯁꯞꯄꯣꯔꯠ ꯇꯧꯕꯔꯥ
ꯑꯩ ꯍꯥꯟꯅꯗꯤ ꯄꯣꯔꯇꯨꯒꯥꯜꯗ ꯇꯧꯕꯅꯤꯅꯦ
ꯑꯁ ꯑꯩꯈꯣꯏꯗꯤ ꯑꯗꯨꯗꯤ ꯑꯣꯄꯣꯅꯦꯟꯅꯤ ꯑꯩꯈꯣꯏꯗꯤ
ꯑꯁ ꯑꯗꯨꯗꯤ ꯑꯔꯖꯦꯟꯇꯤꯅꯥ ꯑꯣꯏꯔꯝꯃꯤ ꯁꯣꯝꯁꯦ
ꯑꯣꯏꯅꯦ ꯏꯁꯇꯦꯇꯥꯁꯇꯗ ꯑꯩꯈꯣꯏꯒꯤ ꯏꯁꯇꯦꯠ ꯅꯪꯗꯤ ꯅꯪꯁꯨ ꯀꯟꯅ ꯑꯦꯒꯦꯟꯁ ꯇꯧꯔꯝꯒꯅꯤ ꯑꯔꯖꯦꯟꯇꯤꯅꯥ ꯐꯦꯟꯁꯕꯨ
ꯌꯥꯝꯅꯤꯔ ꯈꯤꯇꯥꯡꯅꯤꯔ
ꯀꯩꯅꯣꯍꯦ ꯑ ꯑꯔꯖꯦꯟꯇꯤꯅꯥ ꯐꯁꯒ ꯔꯣꯅꯦꯗꯣꯒꯤ ꯐꯦꯟꯁꯤꯗꯤ ꯏꯁꯇꯦꯇꯥꯁꯇꯗꯤ ꯌꯥꯝ ꯅꯨꯡꯉꯥꯏꯅꯦ ꯃꯤꯕꯨ ꯑꯗꯨꯝ ꯈꯟꯂꯒ ꯂꯩꯨꯏꯅꯦ
ꯍꯣꯏꯅꯦ ꯌꯥꯝ ꯅꯨꯡꯉꯥꯏꯕꯅꯦ
ꯏ ꯍ ꯑꯦꯒꯦꯟꯁ ꯇꯧꯔꯒꯤ ꯑꯁ ꯅꯣꯛꯅꯤꯡꯕꯅꯤꯍꯦ
ꯑꯗꯣ ꯍꯧꯖꯤꯛꯗꯤ ꯀꯩꯗꯧꯔꯤꯒꯦ ꯁꯣꯝꯗꯤ
ꯐꯥꯝꯃꯅꯒ ꯂꯩꯌꯦ
ꯎ
ꯀꯣꯏ ꯊꯣꯛꯣꯛꯇꯕ꯭ꯔꯣ ꯉꯁꯤꯗꯤ
ꯑꯣ ꯁꯣ ꯍꯪ ꯑꯩꯗꯤ ꯉꯁꯤ ꯌꯨꯝꯗ ꯂꯩꯌꯦ ꯑꯗꯨꯒ
ꯊꯕꯛ ꯀꯔꯤꯁꯨ ꯇꯧꯗꯦ
ꯊꯕꯛꯈꯩ ꯄꯨꯒꯦ ꯍꯥꯏꯁꯤꯔꯥ ꯒꯥꯔꯤ ꯒꯥꯔꯤ ꯁꯦꯝꯕ ꯆꯠꯂꯦ ꯉꯁꯤ
ꯑꯣ
ꯒꯥꯔꯤ ꯈꯔ ꯌꯥꯗꯕ ꯂꯩꯕ
ꯉꯔꯥꯡꯗꯣ ꯉꯔꯥꯡ ꯅꯨꯡꯗꯥꯡꯗꯣ
ꯍꯣꯏ
ꯑꯩ ꯒꯥꯔꯤ ꯊꯧꯔꯒ ꯆꯤꯡꯗ ꯀꯥꯕꯅꯤ ꯑꯗꯨꯒ ꯂꯝꯕꯤꯗꯣ ꯌꯥꯗꯕꯒꯤ ꯅꯣꯡ ꯇꯥꯕꯤꯌꯨꯀꯣ ꯂꯝꯕꯤꯗ ꯑꯗꯨꯝ ꯆꯠꯄ ꯃꯇꯝꯗ ꯑꯩꯈꯣꯏ ꯆꯠꯂꯦ ꯑꯗꯨ ꯑꯩꯈꯣꯏ ꯃꯤ ꯑꯍꯨꯝ ꯆꯠꯂꯦ ꯑꯗꯨ ꯂꯝꯕꯤ ꯌꯥꯗꯕꯒꯤ ꯅꯣꯡ ꯇꯥꯕꯒꯤ ꯑꯩ ꯀꯥꯟꯅ ꯊ ꯀꯟꯅ ꯊꯧꯔꯒ ꯆꯠꯄꯅꯤ ꯑꯗꯨꯒ ꯂꯝꯕꯤ ꯑꯗꯨꯒꯤ ꯁ꯭ꯂꯥꯏꯠ ꯇꯧꯈ꯭ꯔꯦꯕ ꯑꯗꯨ ꯂꯝꯕꯤ ꯃꯈꯥꯗ ꯇꯥꯈ꯭ꯔꯅꯦ ꯂꯣꯏꯔꯦꯍꯦ ꯉꯁꯤ ꯑꯌꯨꯛꯅ ꯆꯥꯛ ꯆꯥꯔꯒꯊꯣꯛ ꯄꯨꯊꯣꯛꯄꯅꯤꯍꯦ ꯑꯁ ꯋꯥꯏꯍꯦ
ꯋꯥꯏ ꯌꯦꯁꯦ
ꯑꯗꯨꯒꯨꯝꯕ ꯃꯇꯗꯗꯤ ꯒꯥꯔꯤꯕꯨꯗꯤ ꯎꯅꯤꯡꯗ꯭ꯔꯦꯗ ꯊꯧꯕ ꯀꯥꯟꯗꯗꯤ ꯑꯗꯨꯝ ꯌꯥꯕ ꯑꯗꯨ ꯑꯗꯨꯒꯨꯝꯕ ꯊꯣꯛꯈ꯭ꯔꯗꯤ ꯏꯁꯁ ꯀꯔꯤꯁꯨ ꯌꯦꯡꯅꯤꯡꯗꯕꯅꯤꯍꯦ ꯑꯩꯗꯤ ꯒꯥꯔꯤ ꯑꯃꯨꯛꯀ ꯊꯧꯔꯣꯏꯦ ꯍꯥꯏꯅ ꯈꯟꯅꯒ ꯂꯩꯕꯅꯤ ꯑꯗꯨꯕ ꯃꯇꯝꯗꯤ
ꯃꯇꯝ ꯃꯇꯝꯅ ꯑꯩꯗ ꯑꯗꯨꯁꯨ ꯑꯩ ꯑꯩꯗꯤ ꯉꯁꯤꯗꯤ ꯀꯔꯤ ꯃꯆꯥꯅꯦ
ꯑ ꯃꯆꯥ
ꯍꯣꯏ
ꯇꯨ ꯍꯋꯤꯂꯔꯒꯨꯝꯕꯔꯥ
ꯍꯣꯏ
ꯑꯩꯗꯤ ꯐꯣꯔ ꯍ꯭ꯋꯤꯂꯔꯅꯤ ꯑꯗꯨ ꯑꯁ ꯒꯥꯔꯤ ꯑꯃꯨꯛꯀ ꯊꯧꯔꯦ ꯍꯥꯏꯅ ꯈꯂꯒ ꯂꯩꯕꯅꯤꯍ ꯑꯗꯨ ꯀꯟꯗꯦ ꯑꯗꯨ ꯂꯨꯊꯣꯛꯈ꯭ꯔꯗꯤ ꯑꯃꯨꯛꯀ ꯅꯨꯡꯉꯥꯏꯅ ꯊꯧꯈ꯭ꯔꯅꯤ ꯑꯗꯨ ꯑꯗꯨꯒꯨꯝꯕꯗ ꯇꯥꯈ꯭ꯔꯗꯤ ꯑꯣꯖꯣꯅꯤ ꯗꯦꯕꯅꯤꯅꯦ ꯑꯁ
ꯑꯐ
ꯌꯦꯡꯁꯨ ꯌꯦꯡꯂꯡꯣꯏ ꯍꯥꯏꯅ ꯈꯜꯂꯒ ꯂꯩꯕꯅꯤꯌꯦ ꯑꯗꯨꯒꯤ ꯂꯨꯊꯣꯛꯇ꯭ꯔꯗꯤ ꯎꯄꯥꯏ ꯂꯩꯇꯕ ꯑꯗꯨ ꯇꯧꯅꯤꯍꯦ
ꯗꯥꯕ ꯂꯥꯏꯕꯒꯤꯕꯔꯝ
ꯍꯣꯏꯅꯦ ꯑꯁ ꯀꯔꯤ ꯇꯧꯔꯣ ꯑꯗꯨꯝ ꯆꯠꯂꯨꯒ ꯂꯩꯔꯒ ꯂꯝꯕꯤꯗ ꯑꯗꯨ ꯃꯃꯥꯡꯒꯤ ꯇꯥꯏ ꯑꯗꯣ ꯑꯗꯨꯝ ꯇꯥꯈ꯭ꯕꯤꯒꯤꯀꯣ
ꯑ
ꯎꯄꯥꯏ ꯂꯩꯇꯕ ꯊꯧꯕꯗꯤ ꯁꯣꯏꯕꯗꯤ ꯁꯣꯏꯕ ꯈꯔꯗꯤ ꯁꯣꯏꯗꯤ ꯁꯣꯏꯌꯦꯦ ꯑꯗꯨ ꯌꯥꯝꯗꯤ ꯁꯣꯏꯗꯦꯕ ꯑꯗꯨ ꯇꯗꯥꯎ ꯌꯥꯗꯕꯤꯒꯤ ꯃꯈꯥꯗꯣ ꯇꯥꯈ꯭ꯔꯅꯤꯅ ꯑꯗꯨ ꯕꯩ ꯇꯧꯋꯦ ꯑꯗꯨ ꯕꯩ ꯇꯧ ꯀꯥꯟꯗ ꯑꯥ ꯃꯃꯥꯡꯒꯤ ꯇꯥꯏꯌꯔ ꯑꯗꯣ
ꯍꯣꯏ
ꯑꯁꯨꯝ ꯃꯈꯥꯗ ꯑꯗꯨꯝ ꯇꯥꯔꯒ ꯂꯩꯌꯦꯕꯥ ꯀꯔꯤ ꯇꯧꯒꯤꯔꯣ ꯈꯪꯗꯦꯅ ꯑꯗꯨ ꯑꯥ ꯅꯣꯡ ꯇꯥꯕꯒꯤ ꯑꯁꯤ ꯂꯝꯕꯤꯁꯨꯀꯣ ꯌꯥꯗꯕꯒꯤ ꯑꯗꯨ ꯅꯨꯡꯒꯨꯝꯕ ꯐꯖꯅ ꯊꯥꯔꯗꯤ ꯌꯥꯕ ꯑꯗꯨꯕꯨ ꯑꯗꯨꯃꯥꯏ ꯊꯥꯗꯕꯤꯒꯤ ꯑꯗꯨꯝ ꯎꯝ ꯑꯁ ꯑꯩꯗꯤ ꯁꯥꯎꯅꯤꯡꯕꯅꯤꯍꯦ
ꯇꯝꯅꯤꯡꯉꯦ ꯂꯩ ꯍꯥꯏꯕ
ꯍꯣꯏ ꯉꯁꯤꯅ ꯂꯥꯛꯄꯅꯤꯍꯦ ꯑꯁ ꯏꯀꯥꯏꯕꯒꯤꯀꯣ ꯂꯣꯏꯔꯦ ꯑꯥ ꯑꯉꯥꯡꯗꯤ ꯑꯣꯏꯗ꯭ꯔꯦ ꯑꯗꯨꯁꯨ ꯑꯍꯥꯟ ꯑꯣꯏ ꯑꯅꯧꯕꯤꯀꯣ ꯑꯩꯁꯦ
ꯑꯣ ꯑꯗꯣ ꯀꯔꯤ
ꯀꯩꯔꯥ ꯑꯩꯗꯤ ꯀꯣꯂꯦꯖ ꯀꯔꯤꯑꯦ ꯑꯗꯨꯁꯨ ꯑꯩꯗꯤ ꯀꯣꯆꯤꯡ ꯆꯠꯀꯅꯤ ꯍꯥꯏꯅ ꯈꯟꯅꯒꯜꯂꯦ ꯑꯩꯁꯨ ꯈꯪꯗꯦ ꯑꯗꯨꯁꯨ
ꯑꯗꯣ ꯆꯍꯤ ꯀꯌꯥ ꯁꯨꯔꯒꯦ ꯑꯣ ꯁꯦꯃꯤꯁꯇ꯭ꯔ ꯀꯌꯥꯅꯣ ꯇꯨ ꯏꯌ꯭ꯔꯁ
ꯁꯤꯃꯤꯁꯇꯔ ꯐꯥꯔꯁ ꯐꯥꯔꯁ ꯑꯣꯏꯅꯤ ꯍꯥꯏꯅ
ꯑꯣ ꯑꯣ
ꯃꯇꯝ ꯂꯩꯔꯤꯅꯦ
ꯍꯣꯏ ꯃꯇꯝꯗꯤ ꯂꯩꯔꯤꯌꯦ ꯑꯗꯨꯁꯨ ꯇꯟꯕꯅ ꯉꯝꯒꯦꯔꯥ ꯈꯪꯗꯦꯅꯦ
ꯇꯟꯕꯅ ꯉꯝꯈ꯭ꯔꯗꯤ ꯃꯇꯝ ꯌꯥꯝꯅꯁꯨ ꯀꯅꯥꯗꯦꯗ ꯅꯣꯡ ꯇꯥꯗꯦ ꯅꯣꯏ ꯉꯣꯟꯗꯗꯤ
ꯍꯧꯖꯤꯛꯇꯤ ꯇꯥꯑꯦ
ꯑꯩꯁ ꯁꯤꯗꯤ ꯀꯟꯅ ꯇꯥꯛꯏꯗ ꯀꯟꯅ ꯇꯥꯔꯒ ꯂꯤꯔꯤꯅꯦ
ꯉꯁꯥꯏꯗꯣ ꯐꯖꯅ ꯆꯨꯔꯝꯕꯅ ꯍꯧꯖꯤꯛꯇꯤ ꯈꯔ ꯇꯞꯊꯥꯑꯦ
ꯎꯝ ꯋꯤꯟꯗꯣꯗ ꯑꯗꯨꯝ ꯎꯕꯥ ꯑꯩꯗꯤ
ꯎꯝ
ꯃꯈꯣꯟꯗꯤ ꯇꯥꯗꯦꯒꯥ ꯑꯥ ꯐ꯭ꯂꯣꯔ ꯌꯥꯝ ꯂꯩꯕꯒꯤꯀꯣ
ꯍꯣꯏ
ꯑꯁ ꯃꯈꯣꯟꯗꯤ ꯇꯥꯗꯦ ꯑꯗꯨꯁꯨ ꯋꯤꯟꯗꯣꯗꯩ ꯑꯗꯨꯝ ꯌꯦꯡ ꯎꯕꯥ
ꯅꯣꯡ ꯆꯨꯕꯁꯦ ꯅꯨꯡꯉꯥꯏꯅꯦ ꯈꯔ
ꯑꯁ ꯀꯗꯥꯏꯗꯤꯌꯦ ꯅꯨꯡꯉꯥꯏꯇꯦꯗ ꯑꯩꯗꯤ ꯄꯥꯝꯗꯦꯗ ꯅꯣꯡ ꯇꯥꯕꯁꯦ
ꯑꯁ ꯈꯔ ꯈꯔ ꯏꯪꯉꯦꯅ ꯉꯁꯥꯏꯗꯣ ꯑꯁ ꯌꯥꯝ ꯁꯥꯔꯝꯕꯅꯤꯅꯦ
ꯍꯣꯏꯅꯦ ꯑꯗꯨ ꯁꯥꯕꯗꯤ ꯁꯥꯕꯗ ꯁꯥꯕꯗꯤ ꯁꯥꯏꯌꯦ ꯍꯣꯏ ꯑꯗꯨ ꯅꯣꯡ ꯇꯥꯕꯁꯨ ꯂꯝꯕꯤꯒꯨꯝꯕ ꯌꯥꯗꯕꯒꯤꯀꯣ ꯁꯣꯠ ꯔꯦ ꯑꯗꯨꯁꯨ ꯏꯁ ꯐꯖꯅ ꯆꯠꯄ ꯌꯥꯗꯕ ꯃꯣꯠ ꯃꯣꯠ ꯑꯗꯨꯒꯤ ꯑꯩ ꯑꯗꯨ ꯅꯣꯡ ꯇꯥꯕꯗꯨꯗꯤ ꯄꯥꯝꯗꯦꯗ
ꯍꯣꯏꯅꯦ ꯑꯗꯨꯁꯨ ꯆꯨꯝꯃꯤꯅꯦ ꯍꯣꯁꯇꯦꯜꯗ ꯃꯤ ꯀꯌꯥꯝ ꯌꯥꯝꯒꯦꯅꯦ ꯅꯣꯏ ꯂꯩꯕꯗꯣ
ꯍꯣꯁꯇꯦꯜꯗꯤ ꯑꯩꯗꯤ ꯆꯞ ꯆꯥꯗꯤ ꯈꯪꯗꯦ ꯑꯗꯨ ꯁꯕꯦꯟꯇꯤ ꯑꯩꯠꯇꯤ ꯆꯨꯔꯝꯒꯅꯤ
ꯑ ꯃꯤ ꯌꯥꯝꯅꯤ ꯑꯗꯨꯗꯤ
ꯍꯣꯏ ꯃꯤ ꯌꯥꯝꯃꯦꯅꯦ ꯆꯥꯛ ꯆꯥꯕ ꯀꯥꯟꯗꯁꯨ ꯃꯤ ꯌꯥꯝ
ꯎꯝ ꯃꯤ ꯌꯥꯝꯗꯨꯅ ꯏꯟꯁꯥꯡ ꯍꯥꯎ